ꯇꯥꯔꯦ
ꯇꯥꯔꯦ ꯇꯥꯔꯦ
ꯑꯣ ꯀꯔꯤ ꯇꯧꯔꯝꯃꯤꯅꯣ
ꯑ ꯁꯨꯝ ꯆꯥꯛꯆꯥ ꯑ ꯇꯣꯛꯄꯒꯤ ꯋꯥꯛꯀꯤꯡ ꯆꯠꯄꯅꯤꯗ
ꯑꯣ ꯀꯔꯤ ꯍꯤꯟꯖꯥꯡ ꯆꯥꯔꯒꯦ
ꯍꯪꯒꯥꯝ ꯊꯣꯡꯉꯦ
ꯍꯪꯒꯥꯝꯈꯛ ꯊꯣꯡꯉꯕꯣ
ꯑꯦ ꯀꯥꯡꯉꯧꯕ ꯑꯃꯁꯁꯨ ꯉꯧꯏ
ꯑꯇꯩꯗꯤ
ꯕꯣꯔꯥꯝꯁꯨ ꯍꯧꯋꯤ
ꯎꯥ ꯀꯔꯤ ꯕꯣꯔꯥꯅꯣ
ꯑꯁ ꯌꯥꯝ ꯍꯥꯎꯏ ꯃꯔꯣꯏ ꯕꯣꯔꯥ ꯑꯗꯒꯤ ꯑꯂꯨ ꯕꯣꯔꯥ
ꯑꯥ
ꯈꯥꯝꯦꯟ ꯣꯔꯥ
ꯑꯣ ꯃꯌꯥꯟ ꯁꯨꯔꯦꯅꯦ
ꯁꯨꯔꯦ ꯌꯥꯝꯍꯥꯎꯤ
ꯑꯣ ꯁꯤꯡꯖꯨꯗꯤ ꯁꯨꯗ꯭ꯔꯕ
ꯁꯨꯏ ꯁꯨꯏ ꯁꯤꯡꯖꯨ ꯁꯨꯏ ꯌꯥꯝ ꯍꯥꯎꯋꯤ
ꯍꯧꯖꯤꯛꯄꯨ ꯀꯥꯏꯗꯦ ꯍꯪꯒꯥꯝꯅꯣ
ꯑꯩꯈꯣꯏꯒꯤ ꯀꯩꯅꯣꯗꯒꯤ ꯍꯦꯛꯄꯅꯤꯗ ꯑꯩꯈꯣꯏꯒꯤ ꯏꯪꯈꯣꯜꯗꯒꯤ
ꯑꯣ ꯃꯇꯝꯗꯤ ꯅꯠꯇꯦꯅꯦ
ꯅꯠꯇꯦ ꯑꯗꯨ ꯑꯣꯏꯁꯨꯅ ꯍꯧꯋꯤ ꯑꯩꯈꯣꯏꯒꯤ ꯍꯪꯒꯥꯝ ꯃꯔꯨ ꯀꯦꯜꯍꯧꯕꯗꯣ
ꯑ
ꯑꯗꯨꯗꯒꯤ ꯑꯗꯨꯗꯒꯤ ꯍꯧꯔꯛꯄ
ꯎꯝ ꯍꯥꯎꯕꯨ ꯍꯥꯎꯕ꯭ꯔꯣ
ꯁ ꯌꯥꯝ ꯍꯥꯎꯋꯤ
ꯑꯥ ꯑ
ꯅꯣꯏꯒꯤꯗꯤ ꯆꯥꯛ ꯆꯥꯔꯕꯣ
ꯆꯥꯔꯦ
ꯅꯣꯏꯗꯤ ꯀꯔꯤ ꯏꯟꯖꯥꯡ ꯆꯥꯒꯦ ꯍꯥꯥ
ꯑꯩꯈꯣꯏꯒꯤꯗꯤ ꯀꯩꯅꯣ ꯇꯧꯗ꯭ꯔꯦ ꯏꯟꯁꯥꯡ ꯊꯣꯡꯗ꯭ꯔꯦ ꯉꯁꯥꯏꯒꯤ ꯌꯦꯟꯖꯥꯡꯗꯣ ꯂꯩ ꯌꯥꯝ ꯂꯩꯔꯕ
ꯑꯥ
ꯑꯗꯨ ꯍꯅ ꯆꯥꯊꯣꯛꯑꯁꯦ ꯄꯥꯝꯃꯨꯏꯌꯦꯅ
ꯑꯣ ꯌꯥꯏꯗ ꯑꯗꯨꯁꯨ ꯀꯥꯏꯗꯦ
ꯑꯧ ꯃꯤ ꯌꯥꯝ ꯃꯤ ꯌꯥꯝꯁꯨ ꯌꯥꯝꯗ꯭ꯔꯕꯅꯤꯅ ꯃꯤ ꯑꯅꯤꯈꯛꯅꯦꯕ
ꯎꯝ ꯑꯗꯨꯣ ꯄꯥꯝꯃꯨꯗ꯭ꯔꯗ ꯍꯨꯟꯗꯣꯛꯄꯗꯣ
ꯑꯥ ꯑꯗꯨꯅ ꯉꯁꯥꯏꯒꯤ ꯏꯟꯖꯥꯡꯁꯨ ꯀꯥꯡꯍꯧꯁꯨ ꯂꯩꯕꯗꯨꯒ ꯆꯥꯔꯦ
ꯌꯥꯔꯦ ꯌꯥꯔꯦ ꯑꯗꯨ ꯌꯥꯔꯦ ꯀꯩꯅꯣ
ꯑ ꯍꯧꯖꯤꯛꯀꯥꯟꯁꯤꯕꯨ ꯀꯔꯤ ꯀꯔꯤ ꯍꯣꯠꯅꯔꯤꯒꯦ
ꯑꯁ ꯀꯔꯤꯝꯇ ꯇꯧꯗ꯭ꯔꯦꯗ ꯑꯩ ꯄꯣꯊꯥꯔꯦꯗ ꯋꯥꯔꯦ ꯏꯁꯥꯥꯁꯦ ꯑꯍꯜ ꯑꯣꯏꯔꯕꯅꯤꯅ
ꯌꯨꯝꯒꯤ ꯊꯕꯛ ꯑꯣꯏꯅ ꯇꯧꯔꯒ ꯂꯩꯔꯦ
ꯂꯩꯔꯦ ꯑꯀꯨꯞ ꯑꯇꯥ ꯅꯣꯝ ꯂꯩꯔꯦ
ꯎꯝ ꯄꯣꯊꯥ ꯄꯣꯊꯥ ꯈꯛ ꯈꯔ ꯇꯧꯒꯗꯕꯅꯦ
ꯇꯧꯔꯦ ꯇꯧꯔꯦ ꯄꯣꯊꯥ ꯄꯣꯊꯥ
ꯅꯠꯇ꯭ꯔꯗꯤ ꯈꯕꯣꯛ ꯄꯣꯊꯥꯔꯗꯤ ꯌꯥꯝ ꯊꯨꯅ ꯂꯨꯁꯟꯈꯤꯅꯦꯕ
ꯃꯥꯅꯦ
ꯎꯝ
ꯑꯗꯣ
ꯑꯥ
ꯍꯜ ꯑꯣꯢꯔꯅꯤꯅꯅꯦ
ꯑꯥ
ꯑꯍꯥꯎ ꯑꯍꯥꯎꯕ ꯆꯥꯅꯤꯡꯉꯦ
ꯎꯝ
ꯍꯥꯎꯇꯗꯤ ꯆꯥꯅꯤꯡꯗ꯭ꯔꯦ
ꯑꯣ
ꯃꯊꯦꯜ ꯂꯨꯛꯀꯣꯏ ꯌꯥꯝ ꯆꯥꯅꯤꯡꯉꯦ
ꯃꯥꯅꯤꯅꯦ ꯑꯍꯟ ꯑꯣꯏꯁꯜꯂꯛꯑꯅꯤꯅꯦ ꯁꯣꯝ ꯆꯥꯅꯤꯡꯉꯏꯅꯤꯅꯦ
ꯃꯥꯅꯦ
ꯃꯤꯗꯤ ꯑꯍꯟ ꯑꯣꯏꯔ ꯑꯣꯏꯔꯒ ꯑꯆꯝꯕ ꯆꯥꯅꯤꯡꯉꯦ ꯍꯥꯏꯅꯩ ꯑꯩ
ꯃꯥꯅꯤ ꯃꯥꯅꯤ ꯆꯅꯤꯡꯉꯤꯅꯤ
ꯁꯣꯞ ꯑꯣꯏꯅ ꯆꯥꯅꯤꯡ ꯈꯜꯂꯤꯁꯤꯅ ꯀꯃꯥꯏꯅ ꯇꯔꯤꯅꯣ ꯑꯍꯟ ꯑꯣꯏꯔꯤꯔꯣ ꯑꯉꯥꯡ ꯑꯣꯏꯔꯤꯔꯣ ꯈꯪꯗꯔꯥ
ꯎꯁꯣꯞ ꯍꯥꯏꯁꯦ ꯎꯁꯣꯞꯀꯤ ꯆꯥꯛ ꯌꯦꯟꯁꯥꯡꯗꯣ
ꯑꯥ
ꯑꯗꯨꯗꯤ ꯀꯌꯥ ꯆꯥꯅꯤꯡꯗꯦꯗ
ꯑꯣ
ꯃꯗꯨ ꯆꯥꯔꯨꯔꯒ ꯍꯛꯆꯥꯡ ꯅꯨꯡꯉꯥꯏꯇꯦꯕ
ꯎꯝ ꯍꯥꯏꯗꯤ ꯍꯤꯟꯖꯥꯡꯈꯛ ꯆꯥꯅꯤꯡꯉꯛꯇ꯭ꯔꯦꯕ
ꯎꯝ ꯃꯥꯅꯦ
ꯈꯔ ꯃꯊꯦꯜ ꯂꯨꯀꯣꯏ ꯁꯤꯡꯖꯨꯒꯨꯝꯕ ꯀꯥꯡꯍꯧꯒꯨꯝꯕ ꯕꯣꯔꯥꯒꯨꯝꯕ ꯆꯝꯐꯨꯠ ꯀꯨꯝꯕ ꯈꯔ ꯌꯥꯎꯔ ꯆꯥꯅꯤꯡꯕ
ꯌꯥꯅꯤꯡꯉꯦ ꯑꯗꯣ ꯉꯁꯤꯗꯤꯅꯦ
ꯎꯝ
ꯃꯥꯏꯔꯦꯟꯗ
ꯑ
ꯉꯥꯜꯂꯦ ꯉꯥꯜꯂꯒ ꯆꯥꯏꯑ
ꯑꯣ
ꯌꯥꯝ ꯍꯧꯥꯎꯔꯝꯃꯤ
ꯑꯣ ꯃꯥꯏꯔꯦꯟꯁꯨ ꯍꯥꯎꯕꯗꯤ ꯍꯥꯎꯕꯅꯤ
ꯑꯗꯨ ꯊꯣꯡꯕꯗꯗꯤ ꯀꯌꯥ ꯍꯥꯎꯇꯦ
ꯑ
ꯉꯥꯜꯂꯒ ꯆꯥꯕꯗꯤ ꯍꯥꯎꯔꯝꯃꯤ ꯐꯅ
ꯑꯗꯨꯗ ꯃꯍꯤ ꯊꯥꯛꯇꯅ ꯊꯣꯡꯒꯅꯤ ꯃꯥꯏꯔꯦꯟꯁꯦ ꯍꯥꯎꯇꯕ ꯃꯥꯏꯔꯦꯟ ꯑꯣꯏꯔꯁꯨ ꯍꯥꯎꯗꯤ ꯈꯔ ꯍꯥꯎꯕꯅꯤ
ꯎꯝ ꯍꯥꯎꯦ ꯍꯥꯎꯦ
ꯑ ꯃꯥꯏꯔꯦꯡꯒ ꯁꯣꯏꯕꯨꯝꯒ ꯊꯣꯡꯕꯁꯨ ꯍꯥꯎꯕꯅꯤ
ꯍꯥꯎꯏꯤ ꯑꯗꯣ ꯑꯩꯗꯤ ꯆꯝꯐꯨꯠꯅ ꯍꯦꯟꯅ ꯆꯥꯅꯤꯡꯉꯤ
ꯑꯣ ꯃꯥꯏꯔꯦꯟꯗꯣ ꯆꯝꯐꯨꯠꯄꯨꯗꯤ ꯉꯥꯟꯕꯅ ꯍꯥꯎꯕꯅꯤꯗ
ꯍꯥꯎꯋꯏ ꯍꯥꯎꯋꯤ ꯈꯣꯡꯗ꯭ꯔꯣꯡꯒꯨꯝꯕ
ꯑꯥ ꯈꯣꯡꯗ꯭ꯔꯣꯝꯗꯤ ꯑꯃꯨꯛ ꯆꯝꯐꯨꯠ ꯆꯥꯕꯅꯗꯤ ꯍꯥꯎꯋꯦ
ꯇꯣꯔꯣꯕꯣꯠꯀꯨꯝꯕ ꯆꯝꯐꯨꯠ ꯆꯥꯕꯗ ꯍꯥꯎꯔꯤꯁꯦ
ꯑ ꯀꯥꯂꯦꯟꯅꯤꯅ ꯆꯝꯐꯨꯠꯁꯤꯗꯤ ꯍꯥꯎꯔꯅꯤ
ꯃꯥꯏꯔꯦ ꯑꯗꯨꯒ ꯃꯥꯏꯔꯦꯟꯗꯤ ꯀꯌꯥ ꯍꯥꯎꯇꯦ ꯆꯝꯐꯨꯠ ꯐꯨꯠꯄꯗ
ꯎꯝ ꯃꯥꯏꯔꯦꯟꯗꯤ ꯆꯥꯛꯇ ꯉꯥꯜꯂꯒ ꯆꯥꯕꯅ ꯍꯦꯟꯅ ꯍꯥꯎꯕꯅꯤ
ꯍꯥꯎꯏꯤ ꯍꯥꯎꯋ ꯃꯥꯏꯔꯦꯟ ꯑꯍꯧꯕꯗꯤ ꯌꯥꯝ ꯍꯥꯎꯋꯤꯗ
ꯑꯥ
ꯍꯥꯎ ꯇꯕꯅ ꯍꯥꯎꯛꯇꯕ ꯏ ꯋꯥꯅꯤ
ꯎꯝ ꯃꯌꯦꯣꯟ ꯑꯍꯥꯎꯕꯁꯤꯗꯤ ꯑꯗꯨꯝ ꯍꯥꯎꯔꯤ ꯄꯣꯠꯅꯤ
ꯍꯥꯎ ꯍꯥꯎ
ꯆꯔꯥ ꯇꯝꯕꯤ ꯃꯌꯦꯦꯅ ꯃꯆꯥ ꯃꯆꯥ ꯑꯃ ꯂꯩꯕꯗꯨꯅꯗꯤ ꯍꯥꯎꯋꯦ ꯍꯥꯏꯕꯅꯤ
ꯍꯥꯎ ꯍꯥꯎꯋ ꯌꯥ ꯃꯥꯏꯔꯦꯟꯁꯨ ꯃꯈꯟ ꯌꯥꯝꯃꯤꯗ
ꯑꯥ
ꯑ ꯍꯥꯎꯕ ꯍꯥꯎꯇꯕ ꯌꯥꯝ ꯂꯩꯗ
ꯍꯥꯎꯇꯕ ꯃꯔꯦꯡꯁꯦ ꯀꯩꯗꯧꯕꯩ ꯊꯥꯅꯩꯩꯅꯣ ꯈꯪꯗꯦꯀꯣ
ꯈꯪꯗꯦ
ꯑꯥꯎ ꯋꯥ ꯑꯊ ꯊ ꯇ ꯆꯅ
ꯌꯥꯝꯅꯗꯤ ꯄꯥꯟꯕꯅꯦ ꯍꯥꯎꯇꯕꯗꯣ ꯎꯝ ꯑꯍꯥꯎꯕꯗꯨꯅꯅꯦ ꯌꯥꯝ ꯄꯥꯟꯒꯟꯗꯦꯕ ꯈꯖꯤꯛꯇꯪ ꯄꯥꯜꯂ ꯊꯣꯛꯣꯛꯑꯦꯕ
ꯑꯣ ꯑꯗꯨ ꯀꯩꯅꯣ ꯇꯧꯕ ꯍꯥꯎꯇꯕꯗꯣ ꯆꯝꯐꯨꯠꯀꯨꯝꯕ ꯆꯥꯛꯇ ꯉꯥꯜꯂꯒꯨꯝꯕ ꯆꯥꯕꯗꯤ ꯍꯥꯎ ꯏ ꯑꯗꯨ
ꯎꯝ ꯍꯥꯎꯣꯏ ꯍꯥꯎꯣꯏ
ꯊꯣꯡꯕꯗ ꯍꯥꯎꯇꯦ ꯍꯥꯏꯕꯒꯤ ꯋꯥꯅꯤ
ꯃꯥꯅꯦ ꯃꯥꯅꯤ
ꯑꯗꯨꯗꯤ ꯀꯩꯅꯣꯗꯤ ꯅꯣꯏꯒꯤ ꯅꯁꯨ ꯅꯨꯄꯤꯗꯨꯗꯤ ꯀꯔꯝ ꯀꯥꯟ ꯂꯥꯛꯅꯤꯒꯦ
ꯏꯁꯨ ꯅꯨꯄꯤꯗꯣ ꯎꯗꯕꯗꯅꯦ ꯅꯨꯡꯉꯥꯏ ꯇꯕꯅꯉꯥꯏꯑ
ꯎꯥ
ꯌꯦꯡ ꯍꯪꯆꯤꯠꯀꯗꯤ ꯂꯥꯛꯇꯧ ꯃꯥꯜꯂꯦ
ꯎꯝ ꯆꯠꯄꯕꯨ ꯍꯩꯔꯝꯗꯧ ꯃꯥꯟꯁꯤꯜꯂꯛꯑꯦꯅꯦ
ꯎ ꯃꯟꯁꯤꯜꯂꯛꯑꯦ ꯑꯩꯈꯣꯏ ꯏꯁꯛꯄꯨ ꯈꯪꯉꯔꯣꯏꯗ꯭ꯔꯥ ꯈꯪꯗꯦ
ꯎꯗ꯭ꯔꯕꯅꯤꯅ
ꯎꯝ ꯀꯨꯏꯅ ꯂꯩꯃꯤꯟꯅꯗ꯭ꯔꯕꯅꯤꯅ
ꯑꯦꯁ ꯀꯌꯥꯒꯤꯅꯣꯗ ꯊꯥ ꯃꯈꯥꯏꯐꯥꯎ ꯐꯥꯗ꯭ꯔꯤ
ꯅꯣꯏꯁꯨ ꯌꯥꯝ ꯁꯤꯡꯉꯕꯅꯦ ꯌꯥꯝ ꯁꯤꯡꯖꯔꯕꯅꯤ
ꯌꯨꯝꯗ ꯂꯥꯛꯑꯒ ꯑꯃꯨꯛ ꯃꯥ ꯍꯔꯥꯎꯔꯗꯣꯏꯅꯤꯅꯦ
ꯎꯝ ꯑꯗꯨꯕꯨꯗꯤ ꯑꯩꯈꯣꯏ ꯁꯤꯗꯅꯅꯦ
ꯑꯥ
ꯃꯌꯥꯝꯁꯤꯅꯅꯦ ꯂꯧꯕꯤꯅꯕ ꯌꯥꯝꯃꯦ
ꯎꯝ
ꯑꯗꯨꯅ ꯃꯥ ꯁꯤꯡꯉꯦꯕ ꯌꯥꯝꯅ
ꯑꯥ
ꯃꯤ ꯃꯌꯥꯝ ꯂꯣꯏꯅꯕꯒꯤ ꯁꯤꯡꯉꯦꯕ
ꯁꯤꯗꯅ ꯑꯃꯨꯛ ꯃꯥꯏ ꯀꯥꯝꯆꯥꯥꯁꯨ ꯂꯩꯗꯅ
ꯎꯝ ꯑꯗꯨꯅ ꯌꯥꯝ ꯍꯔꯥꯎꯖꯕꯅꯦꯕ
ꯑꯣ
ꯀꯥꯝꯆꯥꯥ ꯂꯥꯛꯑꯦ ꯍꯥꯏꯕꯗ ꯅꯤꯛꯇꯅ ꯆꯣꯡꯗꯅ ꯍꯔꯥꯎꯖꯔꯤꯅꯤ
ꯑꯣ ꯃꯥꯥꯏ ꯍꯨꯏ ꯍꯧꯗꯣꯡ ꯃꯌꯥꯝꯁꯤꯁꯨ
ꯎꯝ ꯃꯥꯅꯦ ꯃꯣꯏ ꯑꯥꯗꯗꯤ ꯏꯆꯤ ꯆꯤꯑꯝꯗꯕ ꯄꯣꯠꯅꯤꯗ
ꯎꯝ ꯁꯤ ꯃꯣꯏꯁꯨ ꯆꯤꯍꯧꯗꯣꯏꯅꯤ ꯃꯥ ꯂꯥꯛꯑꯗꯤ ꯃꯥꯇꯕꯨ ꯂꯥꯎꯅꯕ ꯊꯕꯛ ꯑꯃ ꯑꯣꯏꯔꯝꯗꯣꯏꯅꯤ
ꯎꯝ ꯅꯤꯡꯅꯤꯉꯥꯏ ꯌꯥꯝ ꯇꯧꯔꯝꯒꯅꯤ
ꯑꯣ ꯇꯧꯔꯝꯃꯅꯤ ꯉꯥꯡꯅꯕ ꯌꯥꯔꯝꯃꯔꯣꯏ
ꯎꯝ ꯨꯡꯕꯅꯥꯛꯑꯕꯅꯦ
ꯄꯣꯠ ꯆꯩꯒꯁꯨ ꯍꯣꯠꯂꯛꯄ ꯍꯧꯔꯦ ꯍꯥꯏꯕꯅꯤ
ꯎꯝ
ꯃꯤ ꯃꯌꯨꯝ ꯆꯠꯂ ꯆꯠꯂꯒ
ꯎꯝ ꯃꯥꯅꯕꯨ ꯄꯥꯝꯃꯗꯤ ꯊꯥꯗꯣꯛꯎ ꯌꯥꯄꯣꯟꯇꯦ
ꯃꯥꯅꯦ
ꯄꯥꯏꯗꯧꯒꯤ ꯁꯥꯟꯅꯗꯧꯒꯤ
ꯇꯤꯂꯥꯏꯈꯨꯝꯕꯤ ꯃꯇꯝꯒ ꯑꯣꯏꯔꯦ ꯍꯧꯖꯤꯛꯇꯤ
ꯎꯝ ꯃꯣꯏꯗꯣ ꯂꯧꯕꯤꯅꯕ ꯀꯌꯥ ꯂꯩꯔꯝꯗꯧ ꯃꯥꯟꯗꯦꯅꯦ
ꯃꯤ ꯍꯣꯏ ꯃꯤꯁꯨ ꯂꯩ ꯃꯣꯏꯁꯨ ꯍꯥꯏꯕꯤ ꯋꯥꯅꯤ ꯃꯤ ꯀꯩꯁꯨ ꯂꯩꯕ ꯑꯣꯏꯗꯦ
ꯃꯥꯏ ꯃꯥꯏꯒꯤ ꯊꯕꯛ ꯇꯧꯅꯕ ꯉꯥꯛꯇꯥꯅꯤꯅ
ꯃꯥꯅꯤ
ꯀꯩꯁꯨ
ꯇꯁꯦꯡ ꯇꯁꯦꯡꯅ ꯉꯍꯥꯛ ꯂꯪꯅꯕꯩ ꯋꯥꯅꯤ ꯇꯁꯦꯡ ꯇꯁꯦꯡꯅ ꯑꯗꯩ ꯃꯥꯅ ꯂꯦꯡꯗꯕ ꯑꯉꯥꯡ ꯑꯣꯏꯔꯗꯤ ꯐꯩ ꯄꯝꯕ ꯋꯥꯕꯅꯤꯅꯅꯦ
ꯃꯥꯅꯦ
ꯀꯩꯁꯨ
ꯑꯈꯣꯏ ꯁꯤꯗꯗꯤ
ꯅꯨꯃꯤꯠꯅ ꯍꯥꯏ ꯍꯥꯏꯅ ꯅꯨꯃꯤꯠꯅ ꯅꯨꯃꯤꯗꯥꯡꯗꯕꯨꯗꯤ ꯈꯔ ꯂꯧꯕꯤꯔꯝꯒꯗ꯭ꯔꯥ
ꯎꯝ
ꯃꯄꯨ ꯑꯣꯏ ꯍꯜꯂꯛꯑꯒ ꯑꯌꯨꯛ ꯅꯨꯡꯊꯤꯟꯗꯗꯤ ꯂꯧꯕꯤꯅꯕ ꯀꯌꯥ ꯂꯩꯔꯝꯃꯔꯣꯏ ꯃꯥ
ꯂꯩꯔꯝꯃꯣꯏ
ꯃꯃꯥꯗꯣ ꯋꯥꯕꯅ ꯉꯝꯃꯗꯧ ꯄꯣꯠꯅꯤ
ꯎꯝ ꯃꯃꯥꯗꯨꯗ ꯅꯞ ꯂꯩꯔꯝꯃꯅꯤ ꯌꯨꯝꯗꯅ ꯃꯕꯣꯛ ꯐꯪꯉꯤ ꯃꯈꯨꯠ ꯌꯥꯗ꯭ꯔꯕꯅꯤꯅ
ꯃꯥꯅꯦ ꯁꯤ ꯂꯧꯕꯤꯔꯝꯃꯔꯣꯏꯕ
ꯎꯝ
ꯃꯥ ꯐꯥꯅ ꯅꯨꯡꯁꯤꯔꯁꯨ ꯄꯝꯕꯥ ꯌꯥꯗ꯭ꯔꯕꯅꯤꯅ
ꯃꯥꯅꯤ ꯎꯄꯥꯏ ꯂꯩꯇꯦ
ꯎꯝ ꯎꯝ ꯃꯥꯅꯦ
ꯅꯣꯏ ꯀꯅꯥꯅꯣ ꯇꯨꯝꯗ꯭ꯔꯤ ꯃꯥꯜꯂꯦꯅꯦ ꯀꯩꯅꯣ ꯍꯣꯏꯒꯤ ꯏꯃꯨꯡꯗꯣ
ꯎꯝ ꯇꯨꯝꯗꯔꯤ
ꯂꯥꯡꯕ ꯃꯈꯣꯟ ꯇꯥꯕ
ꯎꯝ ꯇꯨꯝꯗꯔꯤ ꯇꯨꯝꯗꯔꯤ
ꯎꯝ ꯐꯔꯦ ꯐꯔꯦ ꯊꯦꯡꯉꯦ ꯑꯗꯨꯗꯤ ꯑꯩꯁꯨ ꯇꯨꯝꯅꯕ ꯇꯧꯔꯒꯦ ꯊꯝꯃꯦ ꯊꯝꯃꯦ
ꯊꯃꯣ ꯊꯝꯃꯣ